ꯎꯝ ꯎꯝ ꯌꯥꯔꯦ ꯌꯥꯔꯦ ꯅꯪꯉꯣꯟꯗ ꯌꯥꯝ
ꯀꯩꯅꯣ ꯅꯥꯕ ꯃꯤꯅꯤꯠ ꯇꯔꯥ ꯊꯣꯛꯑ ꯂꯩꯒ꯭ꯔꯦꯅꯦ ꯅꯪꯒꯤꯖꯦ ꯑꯗꯨꯝ ꯐꯣꯟ ꯄꯥꯏꯅꯕꯩꯖꯦ ꯍꯧꯕꯗ ꯉꯥꯏꯔꯤ ꯑꯗꯨꯒ ꯃꯤꯅꯤꯠ ꯇꯔꯥ ꯊꯣꯛ ꯂꯩꯒ꯭ꯔꯦ
ꯑꯝ
ꯗꯦꯝꯗ ꯆꯠꯄ꯭ꯔꯍꯥꯏꯔꯒ
ꯍꯥꯥ
ꯁꯦꯀꯦꯟ ꯆꯠꯄ꯭ꯔꯕ
ꯃꯊꯛꯇ ꯅꯥꯀꯟꯗ ꯊꯣꯛꯑꯒ ꯆꯠꯄꯗꯨꯗꯤ ꯆꯠꯂꯦ ꯑꯗꯨꯒ ꯀꯣꯜꯒꯤꯗꯨꯗꯤ ꯑꯗꯨꯝ ꯃꯤꯅꯤꯠ ꯇꯔꯥꯗ ꯂꯩꯒ꯭ꯔꯦꯕ
ꯑꯗꯨ ꯌꯥꯅꯤꯗ ꯌꯥꯗ꯭ꯔꯒꯅ ꯈꯪꯗ꯭ꯔꯦ
ꯌꯥꯗ꯭ꯔ ꯌꯥꯗ꯭ꯔꯦꯗꯅ
ꯅꯪꯖꯨ ꯑꯦꯀꯥꯎꯟ ꯑꯅꯤ ꯄꯥꯏꯅꯕ ꯇꯧꯍꯩ ꯑꯩꯖꯨ ꯑꯦꯀꯥꯎꯟ ꯑꯅꯤ ꯄꯥꯏꯔꯗꯕꯅꯤ ꯈꯣꯏ ꯃꯥꯒꯤ ꯑꯃꯇꯪꯒ ꯍꯥꯞꯆꯜꯂꯒ
ꯎꯝ ꯑꯩ ꯐꯣꯟ ꯅꯝꯕꯔ ꯑꯃꯖꯦ ꯑꯣ ꯇꯤ ꯄꯤ ꯂꯥꯛꯑꯣꯏꯅꯦ ꯄꯩꯁꯥ ꯌꯥꯎꯗꯃꯤꯅ
ꯅꯣꯏ ꯃꯥ ꯌꯥꯅꯤ ꯃꯤ ꯀꯩꯅꯣ ꯅꯣꯏ ꯃꯥꯏꯔ ꯅꯣꯏ ꯗꯥꯏꯔ ꯀꯩꯅꯣꯝ ꯇꯧ ꯑꯅꯥꯎꯄꯖꯨ ꯂꯩ ꯑꯅꯥꯎꯄꯥꯏ ꯑꯣꯏꯔꯖꯨ ꯌꯥꯏ
ꯎꯝ
ꯅꯪ ꯐꯣꯟꯗ ꯑꯗꯨꯝ ꯁꯤꯖꯤꯟꯅ ꯌꯥ ꯌꯥꯕꯅꯦ ꯅꯥꯎꯕꯤꯅ ꯇꯣꯏꯗꯨ ꯑꯗꯨꯅꯤ ꯃꯥꯏ ꯐꯣꯟꯗꯣ ꯂꯣꯏ ꯁꯤꯖꯤꯟꯅꯩ
ꯎꯝ
ꯎꯝ ꯁꯤ ꯑꯩꯉꯣꯟꯗꯩ ꯉꯔꯥꯡꯗꯩꯅꯦ ꯁꯨꯃꯥꯏꯅ ꯁꯨꯝ ꯇꯧꯔꯛꯏꯖꯦ ꯅꯥꯎꯕꯤꯗ ꯇꯧꯕꯗꯣ ꯖꯤꯛꯀꯤ ꯕꯤꯖꯤ ꯗ
ꯀꯩꯒꯤ ꯑꯣꯏ ꯖꯠꯅꯣ
ꯈꯪꯗꯦ ꯑꯗꯨꯝ ꯇꯧꯋꯦ ꯅꯪꯒꯤꯖꯨ ꯈꯔ ꯂꯩꯔ ꯇꯧꯔꯛ ꯑꯗꯝꯅꯦ ꯌꯦꯡꯉꯣ
ꯎꯝ
ꯑꯩꯖꯨ ꯍꯧꯔꯛꯄꯩ ꯇꯔꯥꯗꯗꯤ ꯇꯧꯔꯝꯗꯦꯕ
ꯑꯥ
ꯇ꯭ꯔꯥꯉ ꯁꯨꯔꯛꯄ ꯑꯗꯥꯏꯗꯩ ꯑꯗꯨꯝ ꯇꯧ ꯇ꯭ꯔꯥꯉ ꯇꯔꯥꯉꯒꯤ ꯀꯩꯅꯣ ꯇꯥꯛꯁ ꯇꯧꯕ ꯍꯧꯔꯛꯄꯗꯩ ꯇꯔꯥ ꯇꯔꯥ ꯃꯊꯣꯏ ꯑꯗꯥꯏꯗꯩꯅꯦ ꯆꯞ ꯆꯞꯇꯅ ꯂꯩꯔꯤꯖꯦ
ꯑꯁꯤ ꯀꯌꯥꯝ ꯀꯨꯏꯅꯅꯣꯕ ꯌꯥꯔꯣꯏꯗꯣꯏꯖꯦ ꯅꯪꯒꯤꯖꯤ
ꯈꯪꯗꯦ ꯑꯁꯤ ꯃꯤꯅꯤꯠ ꯇꯔꯥꯗꯪ ꯄꯤꯕꯝ ꯌꯥꯕ ꯌꯦꯡꯀꯦ
ꯑꯗꯨꯗ ꯈꯥꯡꯉꯅꯤ ꯂꯣꯏꯔꯀꯥꯟꯗ ꯇꯧꯕꯗꯤ ꯌꯥꯏ ꯑꯗꯨ ꯏꯀꯨꯏ ꯀꯨꯏꯗꯕꯤ ꯃꯤꯅꯤꯠ ꯑꯃ ꯑꯅꯤꯒꯤ ꯃꯇꯨꯡ ꯇꯧ ꯃꯁꯤꯒꯤ ꯃꯇꯥꯕꯅꯦ
ꯇꯦꯔꯦ ꯁꯥꯙꯊ ꯍꯣꯖꯥꯏꯌꯦ
ꯅꯥꯏꯗꯦ
ꯑꯧ ꯑꯧ ꯑꯧ ꯑꯧ
ꯁ꯭ꯄꯦꯟꯗ ꯄꯤꯔꯝꯗꯧ ꯃꯥꯜꯂꯤ
ꯐꯖꯔ ꯐꯖꯔ
ꯇꯥꯗ꯭ꯔꯣ
ꯑꯣꯏ
ꯑꯣ ꯇꯥꯎ ꯇꯥꯎ ꯇꯥꯎ ꯀꯥꯥꯁ ꯀꯤꯍꯗꯣꯏꯅꯤ
ꯎ ꯎꯝ ꯍꯝ ꯍꯥꯎ ꯗꯥꯗꯥꯎ ꯍꯥꯎ ꯀꯩꯅꯣꯃꯦ
ꯑꯥꯁ ꯀꯔꯤꯅꯣꯅꯦ ꯀꯩꯗꯧꯔꯒꯦꯅꯦ
ꯀ꯭ꯔꯦ
ꯑꯣ ꯏꯅ ꯄꯨ ꯃꯤꯂꯥꯏꯖꯒꯅꯦ ꯇꯨꯃꯤꯟ ꯂꯩꯕ ꯌꯥꯗ ꯕꯅꯤ ꯀꯣ ꯂꯩ ꯊꯃꯤ ꯁꯤꯁꯤ ꯀꯣꯜꯁꯦ
ꯀꯅꯥꯒꯤꯅꯣ ꯗꯤꯡꯀꯨꯒꯤ ꯍꯥꯏꯕ꯭ꯔꯥ ꯀꯩꯅꯣ ꯑꯃꯗꯤ ꯎꯝ ꯋꯥꯟ ꯇꯨ ꯊ꯭ꯔꯤ ꯊꯤꯔꯨꯏꯅ ꯃꯦꯁꯦꯁ ꯊꯥꯔꯛꯑꯦ ꯍꯥꯏꯗ
ꯈꯪ ꯈꯪꯗꯦ
ꯋꯥꯟ ꯇꯨ ꯊ꯭ꯔꯤ ꯋꯥꯟ ꯇꯨ ꯊ꯭ꯔꯤꯅ ꯑꯗꯨꯝ ꯍꯥꯏꯔꯨꯏꯅ ꯗꯥꯏꯔꯦꯛ ꯍꯦꯠꯅ ꯃꯦꯁꯦꯖ ꯊꯥꯔꯛꯑꯦ ꯍꯥꯏꯗ ꯎꯝ ꯎꯝ ꯎꯝ ꯎꯝ ꯎꯝ
ꯎꯝꯍꯝ
ꯎꯝ
ꯑꯥ
ꯊꯤ ꯍꯥꯏꯗꯦ ꯍꯥꯏꯗꯦ
ꯎꯝ
ꯍꯣꯢꯁ ꯏꯃꯥꯏ ꯄꯦꯃꯥ
ꯍꯟꯗꯛꯀꯤ ꯐꯅꯤꯡ ꯀꯁꯀꯥꯗꯣ ꯀꯩꯅꯣ ꯇꯧꯔꯤꯅꯦ ꯅꯪ ꯎꯗ꯭ꯔꯤꯕꯣ ꯎꯔꯝꯒꯤꯔꯣꯏ ꯀꯩꯅꯣꯒꯤ ꯑꯦꯀꯥꯎꯟ ꯑꯍꯨꯝꯂ ꯀꯧꯅꯣ ꯑꯦꯗꯤꯒꯤ
ꯎꯝ
ꯁꯁꯄꯦꯟ ꯄꯤꯔꯛꯑꯒ ꯃꯥ ꯕꯦꯟ ꯇꯧꯈ꯭ꯔꯦ ꯐꯟꯗꯤꯡ ꯄꯤꯞꯁꯇꯒꯤ
ꯑꯦꯗꯤ ꯕꯦꯟ ꯇꯧꯈ꯭ꯔꯦ
ꯎꯝ
ꯂꯦꯗꯤꯔꯥꯕ ꯕꯦꯟ ꯇꯩꯖꯦ
ꯍꯣꯏ ꯃꯤ
ꯀꯔꯤꯒꯤ
ꯎꯝ ꯈꯪꯗꯦꯗ ꯃꯥ ꯀꯩꯅꯣ ꯇꯧꯕꯩꯅꯤ ꯃꯥꯅꯕꯨꯗꯤ ꯇꯧꯗꯦ ꯍꯥꯏ ꯑꯗꯣ ꯃꯤ ꯑꯇꯣꯞꯄꯁꯨ ꯍꯥꯏ ꯑꯇꯣꯞꯄ ꯇ꯭ꯔꯦꯗꯔ ꯑꯐꯥꯎꯕꯁꯨ ꯇꯧꯋꯦꯅ
ꯀꯩꯒꯤ ꯑꯣꯏꯖꯥꯠꯅꯣ
ꯄꯩꯁꯥ ꯂꯧꯊꯣꯛꯃꯟꯕꯩ ꯃꯥꯜꯂꯦꯅ ꯍꯥꯏꯗꯤ ꯌꯥꯝꯃꯜꯂꯛꯄꯩꯀꯣ ꯃꯁꯤ ꯀꯨꯏꯅ ꯊꯝꯕ ꯌꯥꯔꯣꯏ ꯀꯥꯏꯅ
ꯁꯥꯊꯤꯔꯦꯅ
ꯃꯣꯏ ꯀꯥꯡꯕꯨꯁꯤ ꯁꯥꯊꯤꯕ ꯀꯥꯡꯕꯨꯅꯤ ꯃꯁꯤꯌꯦꯅ
ꯑꯗꯨꯗꯤ ꯏꯁ ꯑꯗꯋꯥꯏꯅ ꯄꯩꯁꯥ ꯂꯧꯊꯣꯛꯄꯗ ꯕꯦꯟ ꯇꯧꯔꯗꯤ ꯀꯩ ꯀꯩ ꯀꯥꯟꯗꯣꯏꯕ
ꯃꯔꯝ ꯏꯆꯥ ꯏꯆꯥꯗꯅ ꯑꯁꯨꯃꯥꯏꯅ ꯕꯦꯟ ꯇꯧꯔꯛꯄ ꯌꯥꯕ ꯅꯠꯇꯦꯃꯤ ꯍꯥꯏꯗꯤ
ꯃꯉꯣꯟꯗ ꯍꯥꯏꯔꯛꯏꯁꯦ ꯀꯩꯅꯣꯅꯦ ꯗꯤꯚꯥꯏꯁ ꯑꯅꯤꯗꯒꯤ ꯃꯥꯥꯏ ꯑꯦꯀꯥꯎꯟꯗ ꯁꯤꯖꯤꯟꯅꯩ ꯍꯥꯏꯔꯒꯅꯦꯕ ꯃꯥꯒꯤ ꯀꯩꯅꯣ ꯀꯛꯊꯠꯂꯛꯏꯁꯦ ꯑꯦꯀꯥꯎꯟ ꯌꯥꯍꯟꯗ꯭ꯔꯤꯁꯦ
ꯎꯝ ꯑꯦꯀꯥꯎꯟ ꯀꯌꯥꯅꯣ ꯀꯛꯂꯛꯏꯁꯦ
ꯑꯦꯀꯥꯎꯟ ꯑꯍꯨꯝ
ꯏꯁ ꯀꯥ ꯀꯩꯅꯣ ꯀꯦꯄꯤꯇꯦꯜ ꯀꯌꯥꯒꯤ
ꯍꯟꯗ꯭ꯔꯦꯠ ꯀꯦ ꯒꯤꯅꯤꯅꯥ
ꯍꯟꯗ꯭ꯔꯦꯠ ꯀꯦꯒꯤ ꯉꯥꯛꯇ ꯑꯍꯨꯝ
ꯎꯝ ꯑꯗꯨꯖꯨ ꯄꯥꯁ ꯇꯧꯒ꯭ꯔꯕꯅꯦ ꯃꯣꯏ
ꯐꯖꯔꯦ ꯑꯗꯨꯗꯤ ꯀꯞꯄꯝꯃꯅꯤ ꯃꯗꯤ
ꯈꯪꯗꯦ ꯃꯥ ꯀꯩꯝ ꯈꯜꯂꯝꯃꯣꯏꯗ ꯑꯗꯨ ꯅꯠꯇꯕ ꯄꯩꯁꯥ ꯑꯣꯄꯥꯔ ꯑꯃ ꯂꯩꯔꯝꯒꯅꯤ
ꯀꯔꯤ
ꯑꯗꯨ ꯅꯠꯇꯕ ꯃꯌꯥꯝ ꯂꯩꯔꯝꯒꯅꯦꯕ ꯃꯥꯒꯤ
ꯂꯩꯕꯨꯗꯤ ꯂꯩꯔꯝꯅꯤ
ꯆꯞ ꯃꯥꯟꯅꯕꯗ ꯀꯩꯅꯣꯅꯦꯕ ꯃꯣꯏ ꯄꯤꯔꯤꯁꯦ ꯑꯦꯀꯥꯎꯟ ꯄ꯭ꯔꯨꯞꯅꯦ ꯀꯥꯏꯅ ꯍꯥꯏꯔꯛꯏ ꯃꯌꯥꯝꯁꯤ ꯑꯦꯀꯥꯎꯟꯗꯨ ꯆꯞ ꯐꯣꯟ ꯗꯤꯚꯥꯏꯁ ꯆꯞ ꯃꯥꯅꯕ ꯉꯥꯛꯇꯅꯤꯕ ꯃꯣꯏꯅ ꯍꯥꯏꯖꯤꯜꯂꯤꯁꯤ ꯀꯩꯅꯣ ꯈꯪꯗꯦ
ꯑꯗꯨꯒ ꯀꯃꯥꯏꯅ ꯀꯩꯁꯨꯝꯁꯨ ꯇꯧꯗꯅ ꯕꯦꯟ ꯄꯤꯖꯔꯗꯤ
ꯍꯣꯏ ꯀꯩꯅꯣ ꯉꯝꯃꯛꯇꯗꯅ ꯈꯥꯡ ꯂꯥꯛ ꯉꯝꯃꯛꯇꯔ꯭ꯖꯥꯠꯂ ꯄꯩꯁꯥꯁꯦ ꯍꯟꯗꯛꯀꯤꯁꯨ ꯊ꯭ꯔꯤ ꯀꯦꯔ ꯀꯩꯅꯣ ꯀꯩꯅꯣꯝꯅ ꯂꯧꯊꯣꯛꯈꯤꯒꯨꯝ ꯇꯧꯕꯅꯤꯅꯦ
ꯍꯣꯏ ꯂꯧꯊꯣꯛꯑꯝꯒꯅꯤ ꯐꯅꯌꯥꯝ ꯌꯝꯃꯝꯒꯅꯤ
ꯑꯦꯀꯥꯎꯟ ꯑꯍꯨꯝ ꯑꯍꯨꯝꯗꯩꯅꯦ ꯃꯥ ꯂꯧꯊꯣꯛꯏꯗꯣ ꯑꯗꯨꯗ ꯑꯩꯅ ꯑꯩꯅ ꯊꯦꯡꯅꯕ ꯕꯤꯗꯤꯑꯣꯗꯨꯁꯨ ꯑꯦꯀꯥꯎꯟ ꯑꯍꯨꯝ ꯇꯨ ꯄꯣꯏꯟ ꯁꯤꯛꯁ ꯇꯨ ꯄꯣꯏꯟ ꯁꯤꯛꯁ ꯁꯤꯛꯁ ꯀꯦ ꯃꯨꯛꯀꯤ ꯆꯥꯡ ꯂꯣꯏ ꯂꯧꯊꯣꯛꯄꯅꯦꯕ ꯑꯍꯨꯝꯃꯛ
ꯎꯝ ꯑꯗꯨꯃꯥꯏꯅ ꯊꯥ ꯈꯨꯗꯤꯡꯒꯤ ꯂꯧꯊꯣꯔꯛꯑꯗꯤ ꯐꯔꯛ ꯇꯗ꯭ꯔꯣ ꯂꯧꯊꯣꯛ ꯈꯨꯗꯤꯡꯒꯤ
ꯑꯗꯨꯅꯦ ꯍꯥꯏꯁꯦ ꯊꯥ ꯊꯥ ꯈꯨꯗꯤꯡꯒꯤ ꯅꯠꯇ꯭ꯔꯁꯨ ꯊꯥ ꯑꯅꯤ ꯑꯅꯤ ꯈꯇꯪ ꯑꯣꯏꯔꯁꯨ ꯇꯨ ꯄꯣꯏꯟ ꯐꯥꯏꯚ ꯈꯇꯪ
ꯈꯜꯂꯣꯅꯦ ꯁꯤ ꯍꯨꯟꯕ ꯉꯝꯃꯣꯏꯗ꯭ꯔ
ꯑ ꯃꯁꯤ ꯄꯨꯔꯥ ꯍꯦꯀꯔꯅꯤ ꯍꯦ ꯍꯥ ꯍꯥ
ꯍꯨꯟꯕ ꯉꯝꯃꯔꯣꯏ ꯃꯥꯒꯤ ꯇꯣꯂꯣꯞꯅ ꯈꯛ ꯍꯥꯏꯔꯒ ꯇꯧꯔꯛꯑꯃꯅꯤ ꯎꯝ ꯍꯨꯝ ꯍꯨꯝ ꯍꯨꯝ
ꯎ ꯎꯝ
ꯁꯤ ꯂꯣꯏꯔꯒ ꯆꯥꯛ ꯑꯝ ꯆꯥꯊꯣꯔꯛꯀꯦꯍꯦ ꯑꯗꯨꯒ ꯇꯧꯔꯁꯤ ꯇꯗ꯭ꯔꯣ ꯍꯜꯂꯣ ꯇꯥꯕ꯭ꯔꯣ
ꯇꯥꯗ꯭ꯔꯥꯃꯦ
ꯇꯥꯔꯦ ꯇꯥꯔꯦ ꯁꯤꯂꯣꯏꯔ ꯆꯥꯛ ꯑꯝ ꯆꯥꯊꯣꯔꯛꯀꯦ ꯑꯗꯨꯒ ꯑꯃꯨꯛ ꯇꯧꯁꯤ
ꯀꯨꯝ ꯖꯔꯥꯗ ꯂꯩ ꯐꯕꯠ ꯂꯣꯏꯁꯤꯟꯖꯤ ꯑꯝꯇ
ꯎꯝ
ꯍꯦꯜꯂꯦꯅꯦ ꯀꯛꯊꯠ ꯂꯣ ꯌꯥꯔꯦ ꯀꯛ ꯑꯣꯅꯦ